ꯌꯥꯒꯦ ꯎꯝ
ꯒꯤ ꯌꯥꯗ꯭ꯔꯦ ꯍꯥꯏꯔꯛꯇꯣꯏ ꯌꯥꯝ ꯃꯥꯜꯂꯦ ꯅꯪ ꯃꯋꯣꯡꯗꯣ ꯗꯨꯝ
ꯄꯨꯏ ꯅꯍꯥꯟꯅꯦ ꯃꯔꯨꯞ ꯍꯧꯕꯅꯦꯕ ꯑꯗꯨꯁꯨ ꯅꯪꯒꯤ ꯑꯃ ꯌꯥꯍꯧꯔꯝꯃꯗꯤ ꯐꯗꯧꯕ
ꯀꯌꯥ ꯍꯨꯜꯂꯤꯕ꯫ ꯑꯣ ꯅꯪꯒꯤ ꯅꯥꯃꯥꯟꯅꯕ ꯁꯤꯡꯒꯤꯗꯣ
ꯍꯣꯏ ꯍꯣꯏ ꯑꯗꯣ ꯑꯩꯅ ꯃꯥ ꯃꯣꯏꯗꯣ ꯑꯍꯥꯟꯕ ꯂꯧꯒꯦ ꯑꯍꯥꯟꯕ ꯂꯧꯒꯦꯅ ꯁꯨꯔꯖꯁꯨꯃꯥꯔꯒ ꯏꯃꯥꯅꯕ ꯑꯃꯒ ꯇꯤꯅ ꯌꯦꯡꯉꯒ ꯃꯣꯏꯗꯣ ꯍꯨꯟꯒ꯭ꯔꯥꯕ ꯖꯨꯟ ꯕꯥꯎ ꯂꯩꯒ꯭ꯔꯥꯕ ꯑꯗꯨ ꯑꯩꯅ ꯑꯍꯥꯟꯕ ꯂꯧꯗꯣꯏꯅꯦ꯫
ꯅꯪꯅ ꯂꯧꯕ ꯌꯥꯔꯕ ꯑꯣꯏ ꯇꯥꯔꯗꯤ ꯌꯦꯡꯎꯅꯦ ꯑꯩꯖꯨ ꯌꯥꯎ ꯌꯥꯔꯕꯅꯦ ꯑꯗꯨꯏ ꯇꯥꯔꯗꯤ꯫
ꯌꯥꯝꯕꯨꯗꯤ ꯌꯥꯝ
ꯑꯗꯨ ꯇꯥꯔꯁꯨ ꯊꯥ ꯑꯃꯗꯤ ꯀꯣꯟꯅ ꯇ꯭ꯔꯥ
ꯗꯥꯎ ꯑꯗꯩ ꯑꯩꯁꯨ ꯑꯍꯥꯟꯕꯗꯗꯤ ꯃꯣꯏꯗꯣ ꯃꯤ ꯌꯥꯝꯃꯝ ꯃꯤ ꯌꯥꯝꯃꯝꯗꯦꯕꯀꯣ꯫ ꯃꯤꯗꯣ ꯃꯥꯄꯟ ꯇꯥꯔꯥ ꯗꯪ ꯍꯥꯏꯔꯛꯄ ꯑꯗꯨꯒ ꯉꯛꯇꯪ ꯂꯩꯔꯒ ꯃꯣꯏꯗꯣ ꯁꯤꯌꯔ ꯑꯅꯤ ꯑꯅꯤ ꯌꯥꯎꯅꯔꯖꯦ ꯈꯣꯠꯀꯦ ꯍꯥꯏꯒꯤꯕꯩ ꯍꯥꯟꯅ ꯂꯧꯒꯦ ꯍꯥꯟꯅ ꯂꯧꯒꯦ ꯃꯌꯥꯝ ꯂꯥꯛꯄꯩ ꯑꯅꯤ ꯌꯥꯎꯕ ꯀꯥꯡꯕꯨꯗꯣ꯫ ꯎꯄꯥꯏ ꯂꯩ꯫ ꯑꯗ ꯑꯦ ꯑꯍꯥꯟꯕꯗ ꯂꯧꯅꯤꯡ ꯗꯨꯏ ꯍꯥꯏꯔꯗꯤ ꯀꯩꯁꯨ ꯀꯥꯏꯗꯕ ꯃꯣꯏꯗꯣ ꯑꯍꯥꯟꯕ ꯂꯧꯒꯦ ꯑꯍꯥꯟꯕ ꯂꯧꯒꯦꯅ ꯍꯥꯏꯔꯛꯈ꯭ꯔꯥꯕꯅꯤꯅ꯫
ꯇꯜꯂꯝꯃꯅꯤ
ꯑꯗꯨ ꯑꯗꯨꯃꯥꯏꯅ ꯁꯦꯝꯕꯤꯔꯝꯃꯁꯨ ꯌꯥꯕꯅꯤ ꯈꯟꯕꯅꯤꯅ ꯎꯄꯥꯏ ꯂꯩꯇꯕ꯫
ꯍꯥꯏꯒꯗ꯭ꯔꯥ ꯖꯨꯂꯥꯏꯗ ꯂꯧꯒꯦꯗꯤ ꯍꯥꯏꯒꯤꯕꯅꯦ꯫
ꯖꯨꯂꯥꯏꯗꯨ ꯌꯧꯔꯒꯕꯨꯗꯤ ꯐꯔꯦꯗ ꯃꯊꯪ ꯊꯥꯗꯨꯗꯤ ꯍꯨꯟꯗ꯭ꯔꯥꯁꯨ ꯌꯥꯔꯦꯗ ꯐꯪꯒꯗꯕ ꯊꯥ ꯑꯣꯒꯁꯇ ꯫ ꯍꯧꯖꯤꯛꯅ ꯃꯨꯛ ꯑꯥ꯫
ꯂꯣꯏꯒ꯭ꯔꯥꯗꯤ ꯋꯥꯏꯝ ꯁꯪꯅꯤ ꯑꯑꯣꯏꯕ
ꯎꯝ
ꯑꯗꯨꯝ ꯆꯥꯔꯛ-ꯆꯥꯍꯤꯡ ꯆꯥꯔꯛ-ꯆꯥꯍꯤꯡꯅꯕ ꯀ‌ꯩꯅ‌ꯣꯅ‌ꯦꯕ ꯃꯥꯏ ꯃꯃꯤꯠꯁꯤ
ꯄꯣꯠ ꯐꯖꯅꯥ ꯇꯣ ꯍꯥꯏꯔ ꯂꯧꯍꯧ
ꯌꯥꯝ ꯃꯥꯜꯂꯦ ꯁꯛꯇꯨ ꯈꯨꯖꯨ ꯃꯨꯖꯨ ꯇꯧꯔꯒ ꯇꯩꯒꯗꯕ ꯄꯤꯔꯛꯇ꯭ꯔꯤ ꯄꯤꯔꯛꯇ꯭ꯔꯤ ꯍꯥꯏꯔ ꯀꯩ ꯀꯩꯟ ꯆꯥꯖꯤꯜꯂꯨ ꯌꯥꯗꯔ‌ꯣ ꯆꯥꯛ ꯂ‌ꯣꯏꯗ꯭ꯔꯥꯗꯤ
ꯀꯩ ꯆꯥꯗ‌ꯣꯏꯅ‌ꯣ ꯈꯪꯗ꯭ꯔ‌ꯦ ꯇꯧꯔꯤꯁꯤ
ꯑ‌ꯣꯏ ꯇꯨ ꯈꯔꯥ ꯆꯥꯎ ꯑ‌ꯣ꯭ꯠ ꯈꯔꯥ ꯂꯩꯔ‌ꯣ ꯆꯤꯋꯥ ꯁꯤ꯭ꯗ ꯇꯨ ꯇꯧꯔꯥ ꯇꯤꯡꯉ‌ꯣ ꯗꯨꯒ ꯑꯩ ꯆꯨꯏ ꯆꯨꯍꯤꯗ‌ꯣ ꯆꯨꯍꯤꯁꯤ ꯇꯧꯔꯒ ꯀꯛ-ꯀꯛ ꯍꯥꯞꯄꯒ ꯑꯗꯨꯝ ꯆꯥꯏꯅ‌ꯦꯕ ꯆꯨꯍꯤꯁ‌ꯦ ꯆꯥ ꯐꯩꯌ‌ꯦꯕ ꯆꯤꯅꯤ ꯎꯝ ꯑꯗꯨꯒ ꯇꯧꯔꯒ ꯐ‌ꯣꯂꯥꯒꯤ ꯇꯥꯏꯞ ꯇꯧꯔꯒ ꯆꯥꯏꯅ‌ꯦꯕ
ꯎꯝ
ꯑꯃ‌ꯣꯛ ꯆꯥꯛ ꯈꯪ ꯆꯥꯛ ꯆꯥꯁꯤꯟꯕꯗꯨ ꯐꯠꯇ‌ꯝꯅꯤ
ꯐꯩꯌ‌ꯦ ꯐꯥꯏꯕꯔꯁꯨ ꯑ‌ꯣꯏꯕꯅꯤꯅ ꯃꯥꯁꯤ ꯆꯥꯕꯗꯁꯨ ꯆꯥꯎ ꯍꯥꯏꯔꯤꯅ‌ꯦ ꯑ‌ꯣꯠꯇꯤ ꯑꯥ ꯆꯤꯟꯖꯥꯛꯇꯨ ꯌꯥꯝꯅ ꯍ‌ꯦꯛꯇ ꯆꯥꯕ ꯆꯠꯄꯥꯒꯤ ꯃꯥꯈꯥ ꯄ‌ꯣꯜꯂꯤꯗ ꯆꯥꯗꯔꯥꯝ ꯑꯗꯥꯒꯤ ꯑ ꯃꯥꯇꯝ ꯍꯥꯏꯕꯝꯁꯨ ꯂꯩꯔꯤ ꯑꯩꯈ‌ꯣꯏꯁꯤ ꯆꯥꯕꯩ ꯃꯇꯝ ꯍꯥꯏꯕꯁ‌ꯦ ꯁꯨꯛ ꯅꯥꯏ ꯅꯥꯏ ꯗꯧꯔꯤꯗ
ꯉꯟꯅ ꯉꯟꯅ ꯆꯥꯎ ꯍꯥꯏꯅꯤ ꯅ‌ꯣꯏꯗꯤ ꯀꯥꯏꯗꯩ ꯄꯨꯡ ꯊ‌ꯦꯡꯅꯕ ꯇꯧꯂꯩ ꯍꯥꯏꯕ ꯆꯥꯛ ꯉꯟꯅ ꯆꯥꯊ‌ꯣꯛꯑꯒ ꯊꯕꯛ ꯇꯧꯕ ꯂ‌ꯣꯏꯅ ꯌꯥꯕꯅꯤ
ꯌꯥꯏꯌ‌ꯦ ꯑꯩꯈ‌ꯣꯏꯗꯤꯅ‌ꯦ ꯆꯥꯅꯤꯡꯗ‌ꯦ ꯍꯥꯏꯕ ꯉꯥꯛꯇꯅꯤꯅꯅ‌ꯦ ꯑ‌ꯦ ꯂ‌ꯣꯏꯔ‌ꯦ ꯆꯥꯊ‌ꯣꯛꯑꯁꯤ ꯍꯥꯏꯔꯒ ꯒ꯭ꯔ‌ꯣꯡ ꯅ‌ꯣꯡ ꯇꯧꯔꯒ ꯆꯥꯕꯗ‌ꯣ ꯐꯥꯕꯅ‌ꯦꯕ ꯊꯥꯏꯅꯗꯤ ꯑꯗꯨꯉꯥꯛꯇꯅ‌ꯦ ꯍꯧꯖꯥꯛꯁꯤꯅꯅ‌ꯦ ꯆꯥꯅꯤꯡꯗ‌ꯦ ꯍꯧꯖꯥꯛ ꯑꯉꯥꯡꯁꯤꯡꯗ‌ꯣ ꯀꯔꯤ ꯑꯉꯥꯡꯁꯤꯡꯅ‌ꯣ ꯈꯪꯗ‌ꯦ ꯆꯥꯅꯤꯡ ꯅꯨꯡꯇꯤꯒꯤ ꯒꯥꯟ ꯑꯝ ꯇꯥꯗ‌ꯦ ꯑꯈ‌ꯣꯏꯅ ꯑ‌ꯣꯏꯅ ꯂꯥꯝꯌ‌ꯦ ꯃ‌ꯣꯏꯅ ꯆꯥꯅꯤꯡꯗ‌ꯦ ꯑꯗꯣ ꯆꯤꯟꯖꯥꯛꯇꯣ ꯆꯥꯕꯩ ꯃꯈꯝꯗꯣ ꯃꯥꯟꯅ ꯃꯥꯟꯅꯗꯥꯃꯤꯅ ꯅꯨꯡꯉꯥꯏꯇꯦꯕ
ꯈꯣꯏꯗꯤ ꯂꯣꯏ ꯂꯣꯏ ꯉꯥꯏꯕ ꯋꯥꯕꯩ ꯅꯣꯏꯅ ꯆꯥꯕꯤꯅꯕ ꯂꯩꯇꯕꯩ꯫
ꯑꯃꯨꯛ ꯂꯣꯏꯕ ꯉꯥꯏꯕ ꯋꯥꯏꯗꯅ ꯑꯈꯣꯏꯒꯤ ꯆꯥꯕꯤꯅꯕ ꯃꯨꯛ ꯂꯩꯇꯕ ꯑꯈꯣꯏꯒꯤꯅ ꯇꯧꯔꯤꯁꯤꯅ꯫
ꯅꯍꯥꯟꯗꯨꯕꯨꯀꯣꯛ ꯉꯥ ꯊꯣꯡꯕꯗꯣ ꯉꯥ ꯊꯣꯡꯕꯗꯣ ꯀꯣꯛ ꯆꯥꯔꯗꯣꯏ ꯌꯥꯕꯗꯨꯗ ꯅꯣꯏꯅ ꯈꯣꯠꯇꯅ ꯇꯧ ꯂꯩꯔꯦ꯫ ꯑꯩ ꯆꯥ ꯇꯣꯛꯄ ꯇꯨꯝꯕꯣ ꯅꯨꯉꯥꯏꯇꯕꯩ ꯈꯔ ꯉꯟꯅ ꯆꯥꯔꯒ ꯗꯨꯝ ꯌꯥꯏꯗꯅ꯫ ꯆꯥꯛ ꯇꯣꯛꯄ ꯇꯨꯝꯕ ꯇꯥꯔꯦ ꯄꯨꯡ ꯇꯔꯥ ꯆꯥ - ꯀꯔꯝꯀꯥꯟ ꯇꯨꯝꯗꯣꯏꯅꯣ ꯌꯦꯡꯉꯣꯗꯨꯗꯤ꯫
ꯃꯥꯅꯦ ꯑꯈꯣꯏꯗꯤ ꯆꯥꯕꯒꯤ ꯇꯥꯏꯃꯤꯡ ꯁꯤꯃꯗꯤ ꯁꯣꯏꯔꯕꯅꯤꯗ ꯏꯕꯨꯡꯉꯣ꯫
ꯆꯥ꯫ ꯐꯩꯌꯦꯅ ꯍꯨꯡ ꯃꯍꯤꯒ
ꯎꯝ ꯒꯁꯇ꯫
ꯒꯁꯇ ꯑꯩ ꯆꯥꯅꯤꯡꯉꯗꯤ ꯂꯣꯏ ꯆꯥꯒꯔꯅꯤ ꯑꯗꯨꯏ ꯅꯨꯃꯤꯠꯇꯣ ꯂꯣꯏꯅ꯫
ꯅꯪꯒꯤ ꯝꯥꯎꯠꯇ ꯊꯗꯒꯤꯕꯗ ꯂꯣꯢ ꯂꯣꯏꯒꯤꯗꯣꯏꯅꯦꯕ
ꯎꯝ
ꯑꯍ ꯁꯤꯒꯤ ꯂꯩꯍꯥꯎ ꯝꯠ ꯃꯅꯝꯁꯤꯅ ꯁꯦꯒꯥꯏꯔꯦ ꯁꯅꯥ- ꯂꯩꯍꯥꯎꯖꯦ
ꯀꯥꯏꯗ ꯍꯦꯛꯂꯛꯏꯕ
ꯑꯥꯗꯒꯤ ꯍꯄꯛꯄꯅꯦ ꯃꯣꯏꯅ ꯑꯣꯇꯣ ꯗꯔ꯭ꯥꯏꯕꯔ ꯗꯨꯅꯥꯅꯦ ꯑꯣ ꯑ ꯆꯥꯛ ꯊꯥꯒꯠꯂꯤꯅꯦ ꯑꯣꯇꯣ ꯗꯔ꯭ꯥꯏꯕꯔ ꯗꯨꯗꯅꯦ ꯑꯩꯅ ꯂꯨꯄꯥ ꯀꯨꯟꯊꯔ꯭ꯥ ꯄꯤꯁꯜꯂꯦ ꯍꯜꯂꯛꯄꯗꯨꯗ ꯑꯗꯨꯒꯅꯦ ꯃꯥꯅꯅꯦ ꯂꯨꯄꯥ ꯇꯔꯥ ꯍꯟꯇꯣꯛꯄꯤꯔꯛꯏꯕ ꯍꯥꯌꯖꯦ
ꯎꯝ
ꯑꯧ ꯆꯠꯈꯤꯕꯗꯅꯅꯦ ꯀꯌꯥꯅꯣ ꯀꯨꯟ ꯊꯔ꯭ꯥ ꯅꯦꯌꯦ
ꯍꯜꯂꯛꯄꯩ ꯀꯨꯝꯗꯃꯟ ꯎꯪ
ꯍꯜꯂꯛꯄꯗꯨꯗ ꯃꯅꯥꯅꯦ ꯂꯨꯄꯥ ꯀꯨꯟ ꯑꯩꯅ ꯍꯜꯛꯄꯁꯨ ꯀꯨꯟꯊꯔꯥ ꯑꯗꯨꯝ ꯂꯧꯏ ꯅꯥꯍꯥꯟꯒꯣꯏꯗꯤ ꯑꯗꯨꯒꯗꯤ ꯃꯥꯅꯅꯦ ꯁꯦꯠ ꯑꯅ ꯇꯥꯔꯥ ꯍꯟꯇꯣꯛꯄꯤꯔꯑꯦ ꯑꯩꯉꯣꯟꯗ ꯑꯩꯖꯨ ꯑꯣꯇꯣ ꯌꯥꯝ ꯇꯣꯡ ꯗꯕ ꯃꯤ ꯇꯣꯡꯖꯨ ꯇꯣꯡꯗꯔ꯭ꯦꯗꯅꯀꯣ
ꯎꯝ ꯄꯥꯈꯪꯂꯣ
ꯅꯠꯇꯦꯗ ꯃꯁꯥ ꯃꯎꯒ ꯆꯥꯎꯏ ꯑꯈꯣꯏꯒꯨꯝꯕ ꯕꯦꯖ ꯑꯣꯏꯔꯝꯅꯤ ꯑꯈꯣꯏꯗꯩꯩ ꯈꯔ ꯍꯜꯂꯝꯒꯗꯔꯥ ꯈꯪ ꯍꯪꯗꯦꯗ ꯃꯣꯏꯒꯤ ꯑꯥ ꯁꯟꯇꯔꯤ ꯍꯥꯏꯗꯣꯛꯏꯕ ꯅꯤꯄꯥꯗꯨꯁꯨꯅꯦ ꯎꯝꯝ ꯀꯩꯅꯣ ꯑꯗꯥ ꯁꯣꯝꯗ ꯀꯈꯠꯂꯣ ꯀꯥꯏꯅ ꯍꯥꯏ ꯈꯣꯏ ꯑꯩꯅ ꯈꯜꯂꯦ ꯑꯈꯣꯏ ꯁꯛꯁꯦ ꯌ꯭ꯗꯔꯥꯕꯖꯥꯠꯅꯦꯀꯣ ꯃꯤꯃꯤꯅꯥ ꯌꯦꯡꯕꯗ ꯗꯨꯝ ꯑꯍꯜ ꯃꯥꯜꯂꯕꯖꯥꯠꯅꯦꯀꯣꯅ ꯅꯍꯥꯟ ꯁꯨꯇꯤꯡꯒꯤ ꯂꯥꯛꯄꯥ ꯅꯤꯄꯥ-ꯃꯆꯥꯅ ꯀꯥꯀꯥ ꯑꯌꯦ ꯕꯤꯠꯀꯥ ꯇꯦꯛ ꯖꯥꯠꯅꯤꯕꯣ ꯍꯣꯏ ꯍꯣꯏ ꯑꯗꯨꯕꯨꯗꯤ ꯗꯤ ꯑꯗꯨꯕꯣꯕꯥ ꯁꯛꯐꯝꯁꯦ ꯌꯥꯄꯣꯇꯦ ꯍꯥꯏꯕ ꯈꯣꯏꯅ ꯑꯉꯥꯡ ꯑꯣꯟꯅꯤꯡꯉꯦꯅ ꯌꯥꯄꯣꯟꯇꯦ ꯍꯥꯌꯕ ꯃꯤꯑꯣꯏꯕꯩ ꯃꯥꯏꯊꯣꯡꯁꯦ
ꯑꯩꯈꯣꯏꯗ ꯐꯕꯥ ꯀꯧꯔꯀꯥꯟꯗ ꯅꯣꯏꯗꯗꯤ ꯀꯃꯥꯏꯅ ꯀꯥ ꯀꯧꯔꯣꯏꯗꯤ
ꯑꯍ ꯑꯗꯨꯅꯦ ꯍꯥꯏꯖꯦ ꯑꯩꯅ ꯑꯣ ꯐꯤꯕꯝ ꯑꯁꯦ ꯌꯥꯄꯣꯟꯇꯦꯀꯣ ꯁꯃꯥꯖꯗ ꯄꯥꯕꯨꯡ ꯀꯧꯔꯛꯑꯦꯅ ꯑꯊꯧꯕ ꯁꯥꯎꯈꯣꯠꯇꯅꯦ ꯖꯥꯠ ꯑꯩꯈꯣꯏ ꯑꯍꯨꯝ ꯀꯟꯐꯝꯦꯟꯁ ꯄꯤꯅꯔ ꯑꯗꯨꯅ ꯑꯅꯧꯕ ꯃꯥꯏ ꯁꯥꯅꯕꯗ ꯊꯕꯥꯖꯨ ꯄꯥꯕꯨꯡ ꯀꯧꯔꯛꯑꯦꯌꯦ ꯑ ꯑꯗꯨꯗꯤ ꯃꯣꯏꯒꯤ ꯁꯤꯟꯗꯨꯔ ꯅꯝꯐꯝ ꯗꯨꯗ ꯂꯩꯔꯝꯃꯦ ꯑꯩꯅꯥ ꯄꯨꯔ ꯂꯥꯛꯄꯅꯦ ꯑꯩꯅ ꯑꯗꯨꯗꯨ ꯄꯥꯝꯖꯩꯌꯦꯟ ꯑꯗꯩꯩ ꯊꯧꯕꯥꯜ ꯆꯠꯂ ꯕꯥꯕ ꯀꯧꯏ ꯑꯦ ꯄꯕꯨꯡ ꯀꯧꯔꯛꯑꯦ ꯑꯗꯨꯗ ꯁꯥꯎꯋꯦꯌꯦ ꯇꯥꯁꯅꯥ ꯅꯣꯛꯅꯤꯡꯕꯅ ꯃꯤ ꯃꯤ ꯕꯣꯏꯌꯣꯁ ꯃꯇꯨꯡ ꯏꯟꯅ ꯀꯧꯔꯛꯄꯅꯤ ꯑꯩꯈꯣꯏꯁꯨ ꯃꯤꯅ ꯀꯧꯔꯛꯄ ꯌꯥꯝ ꯌꯥꯎꯋꯤ ꯍꯦꯛꯇ ꯍꯥꯏꯔꯤꯕ
ꯀꯩꯅꯣ ꯑꯩ ꯈꯣꯏꯗꯐꯥꯎ ꯑꯗꯨꯝ ꯀꯥꯀꯥ ꯀꯧꯕ ꯌꯥꯎꯌꯦ ꯑꯈꯣꯏꯗꯐꯥꯎ
ꯎꯝ
ꯈꯣꯏꯗꯤ ꯃꯨꯛ ꯗ꯭ꯔꯦꯁꯇꯣ ꯐꯔꯣꯐ ꯐꯔꯣꯐ ꯁꯦꯠꯂꯅꯤ ꯁꯝꯅ ꯄꯣꯛꯀ ꯍꯧꯔꯕꯅꯤꯅ ꯄꯨꯔꯥ ꯑꯍꯟ ꯃꯥꯟꯕꯗꯣ ꯑꯩꯈꯣꯏ ꯇꯨꯝꯖꯤꯂꯥꯎ
ꯏꯁ ꯑꯩ ꯅ ꯄꯣꯏꯗꯨꯗꯤ ꯑꯗꯨꯖꯨ ꯍꯥ ꯍꯥ ꯍꯥ ꯍꯥ ꯅꯣꯛꯅꯤꯡꯉꯤ ꯌꯥꯝꯅ ꯊꯔꯣꯖꯦ ꯌꯥꯝ ꯆꯥꯎ ꯁꯥꯠꯂꯦꯌꯦ ꯉꯁꯤꯖꯦ ꯑꯥ ꯖꯥꯠ ꯖꯥꯠꯅꯤ ꯀꯩꯅꯣ ꯇꯧꯕꯗꯤ ꯃꯁꯤ ꯂꯩꯖꯤꯕꯨ ꯀꯃꯥꯏ ꯇꯧꯏꯅꯣ ꯍꯥꯏꯕ ꯃꯆꯨꯖꯦ ꯂꯣꯏ ꯑꯣꯟꯊꯣꯛꯈꯔ꯭ꯦꯃꯦ ꯑꯩ ꯕꯣ ꯀꯃꯥꯏ ꯇꯧꯅꯤ ꯁꯤꯗꯤ ꯑꯣꯟꯊꯣꯛꯑꯖꯨ ꯐꯖꯕ ꯑꯝꯗꯤ ꯑꯣꯏꯗꯔꯣ ꯃꯥꯖꯦ ꯍꯥ ꯍꯥ ꯍꯥꯟꯅꯖꯨ ꯐꯖꯗꯔꯣ ꯑꯗꯨꯒ ꯃꯆꯨꯖꯦ ꯑꯣꯟꯊꯣꯛ ꯃꯁꯥꯒꯤ ꯃꯆꯨꯖꯦ ꯁꯨꯛ ꯏꯌꯥꯎ ꯌꯥꯎꯗꯕꯋꯥꯟꯅꯤꯗ ꯁꯥꯠꯂꯤꯖꯦ ꯍꯥ ꯂꯩ ꯎꯝ ꯅꯥꯍꯟꯃꯨꯛ ꯅꯪꯒꯤ ꯅꯅꯥꯛꯇ ꯂꯥꯛꯄꯗ ꯀꯛꯆꯤꯡꯗꯒꯤ ꯂꯩꯕꯗꯣ ꯑꯁꯁ ꯑꯃ ꯀꯩꯅꯣꯗꯨꯃꯥ ꯈꯪꯗꯔꯕ ꯂꯩꯅꯥ ꯃꯔꯤ ꯃꯔꯤꯒ ꯀꯩꯒꯥ ꯇꯧꯔꯥ ꯁꯥꯠ
ꯍꯣꯏ
ꯑꯇꯞꯄꯤꯗꫭ ꯑꯝꯔꯩꯗꯣ ꯀꯨꯠ ꯗꯥꯝ ꯂꯩꯗꯣ ꯃꯆꯨꯖꯦ ꯑꯉꯥꯡꯕꯖꯤꯗꯪꯒ ꯁꯥꯠꯂꯗꯤꯅ ꯈꯟꯕꯅꯦ
ꯅꯪ ꯅꯦꯠꯋꯥꯔꯛꯇꯨ ꯐꯪꯗ꯭ꯔꯦ ꯑꯃꯨꯃꯨꯛ ꯇꯠꯂꯦ
ꯑꯩ ꯀ ꯀꯩꯅꯣ ꯊꯥꯕꯅꯦ
ꯎꯝ
ꯀꯩꯕ ꯅꯦꯠ ꯊꯥꯕꯅꯦ ꯑꯩ ꯒꯤ ꯃꯁꯥꯒꯤ ꯑꯁꯥꯏ ꯐꯥꯎ ꯊꯣꯛꯇꯣꯔꯅꯤꯅ ꯑꯩꯅ ꯅꯦꯠ ꯊꯥꯕꯅꯦꯕ ꯋꯥꯏꯐꯥꯏ ꯀꯛꯊꯥꯠꯂꯒ ꯐꯪꯏꯉꯤꯍꯦ ꯑꯗꯨꯝ ꯆꯠꯂꯤꯁꯤꯗꯤ ꯃꯤꯅꯤꯠ ꯃꯄꯥꯜ ꯌꯧꯔꯦ ꯃꯤꯅꯤꯠ
ꯃꯔꯛꯇ ꯈꯤꯠꯇꯪ ꯇꯠꯄ ꯌꯥꯎꯔꯦ
ꯆꯥꯛ ꯊꯣꯡꯗꯣꯛꯑꯣ ꯅꯪ ꯉꯟꯂꯤ ꯀꯥꯟꯗ ꯆꯥꯛ ꯁꯥꯔꯒ ꯆꯥꯕꯗꯨꯕꯨ ꯅꯨꯡꯉꯥꯏꯕꯔ ꯁꯥꯕꯗꯤ ꯁꯥꯒꯠꯂꯛꯄ ꯆꯥꯕꯗꯨ ꯍꯩꯌꯤꯡ ꯋꯣ ꯀꯩꯋꯣ ꯒꯤꯌꯥꯟ ꯃꯦꯟ ꯇꯥꯗꯦ
ꯈꯪꯗꯦꯕꯣ ꯑꯈꯣꯏ ꯗꯤꯅꯦ ꯆꯥꯕꯤꯅꯕꯁꯦ ꯂꯩꯇꯕꯅꯤꯅꯦ ꯉꯟꯅ ꯊꯣꯡ ꯀꯥꯟꯅꯗꯦ ꯊꯣꯡꯗꯣꯛ ꯑꯗꯨꯝ ꯂꯩꯗꯣꯏꯅꯤ ꯆꯥꯕꯒꯤ ꯀꯩꯅꯣꯁꯦ ꯌꯥꯝꯋꯥꯠꯂꯦ ꯍꯥꯏꯕ ꯑꯉꯥꯡꯁꯤꯡ ꯁꯤꯅ ꯃꯔꯣꯜ ꯑꯃ ꯕꯤꯠ ꯂꯩꯇꯕꯅꯦ ꯑꯩꯈꯣꯏ ꯗꯥꯒ ꯕꯦꯝꯃꯒ ꯅ ꯑꯅꯝꯕꯅꯦꯕ ꯆꯥꯛ ꯆꯥꯕꯒꯤ ꯇꯥꯏꯃꯤꯡ ꯁꯦꯏꯍꯜꯂꯤꯁꯦ ꯆꯥꯅꯤꯡ ꯗꯔꯤ ꯆꯅꯤꯡꯗꯔꯤ ꯇꯧ ꯂꯩꯗꯣꯏꯅꯤ ꯃꯣꯏꯗꯤ
ꯅꯣꯏ ꯆꯥꯗꯧꯕ ꯈꯔ ꯆꯥꯊꯣꯛ ꯌꯥꯗꯔꯣ ꯑꯗꯨꯝ
ꯅꯍꯥꯟ ꯋꯥꯏ ꯑꯉꯥꯡ ꯑꯣꯏꯔꯤꯉꯩꯗꯗꯤ ꯀꯥꯏꯗꯦꯅꯦ ꯈꯣꯏ ꯄꯨꯡ ꯇꯔꯦꯠꯀ ꯇꯥ ꯉꯝꯄꯣꯠꯇꯦ ꯃꯣꯏ ꯃꯌꯥꯝꯅ ꯇꯤꯕꯤ ꯌꯦꯡꯕꯁꯦ ꯑꯩꯗꯤ ꯁꯨꯡꯌꯦꯡ ꯌꯦꯡꯗꯦ ꯑꯩꯗꯤ ꯉꯟꯇꯅ ꯍꯥꯟꯅ ꯇꯨꯝꯈꯤꯗꯣꯏꯅꯦꯕ ꯇꯨꯝꯕ ꯌꯥꯝꯐꯩꯌꯦꯕ ꯑꯉꯥꯡ ꯑꯣꯏꯔꯤꯉꯩꯗ ꯑꯗꯩꯗꯤ ꯅꯍꯥꯟ ꯋꯥꯏꯗꯤ ꯌꯦꯡꯉꯨꯅꯦ ꯄꯨꯄꯨꯅ ꯑꯣꯐꯤꯁ ꯍꯜꯂꯛꯄꯁꯦ ꯄꯨꯡ ꯃꯉꯥ ꯑꯕꯥꯏꯗ ꯍꯜꯂꯛ ꯑꯗꯨꯝ ꯀꯥꯟꯗ ꯑꯈꯣꯏꯍꯦꯛ ꯃꯥꯍꯦꯛ ꯍꯜꯂꯛꯄꯒ ꯆꯥꯛ ꯆꯥꯗꯣꯏꯅꯦꯕ ꯑꯗꯨꯅꯤ ꯉꯥꯍꯥꯛ ꯂꯩꯔ ꯇꯨꯝꯅꯤꯡ ꯉꯛꯇꯕ ꯅꯠꯇ꯭ꯔ ꯑꯗꯩ ꯑꯗꯨꯝ ꯇꯨꯝꯈꯔꯅꯤ ꯇꯤꯕꯤ ꯌꯦꯡꯕ ꯒꯥꯏꯌꯦ ꯂꯩꯕꯅꯤ ꯈꯥꯇꯪ ꯈꯛ ꯌꯥꯍꯧ ꯗꯤꯌꯦ ꯎꯝ ꯍꯣ ꯊꯝꯃꯣ ꯊꯝꯃꯣ ꯑꯗꯨꯗ